ꯍꯜꯂꯣ
ꯍꯜꯂꯣ
ꯍꯥꯎ
ꯂꯩꯁꯥꯕꯤ ꯑꯔꯤꯕ ꯀꯝꯗꯧꯔꯤꯒꯦ
ꯍꯥꯎꯇꯔꯦꯍꯦ ꯅꯪꯁꯨ ꯅꯪꯗꯤ ꯍꯅꯨꯔꯕꯅꯤꯅꯦ ꯑꯩꯈꯣꯏꯗ ꯂꯩꯁꯥꯕꯤ ꯑꯔꯤꯕꯤꯒ ꯍꯥꯏꯖꯤꯜꯂꯛꯑꯦ
ꯎꯝ ꯑꯩ ꯆꯍꯤ ꯀꯌꯥ ꯁꯨꯗ꯭ꯔꯅ ꯅꯪ ꯍꯥꯅꯨꯏ ꯍꯥꯏꯕ
ꯆꯍꯤ ꯅꯤꯐꯨ ꯁꯨꯔꯕ ꯅꯪꯅ
ꯆꯂ ꯏꯕꯦꯝꯃ ꯍꯧꯖꯤꯛ ꯆꯍꯤꯅꯦ ꯀꯨꯟꯅꯤꯊꯣꯏ ꯁꯨꯒꯠꯂꯥꯛꯄꯥꯇ ꯉꯥꯏꯔꯤꯕꯅꯤ ꯌꯥꯪ ꯌꯪ ꯂꯥꯎꯔꯤꯕꯅꯤ
ꯈꯪꯉꯦ ꯈꯪꯉꯦ ꯑꯩꯅ ꯍꯥꯏꯗꯣ ꯆꯨꯝꯗ꯭ꯔꯣ ꯑꯅꯤ ꯑꯅꯤ ꯊꯤꯕꯤꯗ ꯅꯤꯐꯨ ꯍꯦꯜꯂꯦ ꯍꯥꯏꯖꯦ
ꯎꯝ ꯀꯅꯥꯅ ꯑꯅꯤ ꯑꯅꯤ ꯊꯤꯕꯗ
ꯎꯝ
ꯇꯨ ꯊꯥꯎꯖꯟꯗ ꯄꯣꯛꯄ ꯑꯩꯁꯦ
ꯎꯝ
ꯑꯦꯀꯥꯗꯃꯤꯛꯇꯗꯤ ꯆꯍꯤ ꯀꯨꯟ ꯀꯨꯟꯅꯤꯊꯣꯏꯅꯤ ꯁꯨꯔꯤꯁꯦ
ꯎꯝ
ꯂꯩꯁꯥꯕꯤꯅ ꯉꯣ ꯇꯥꯟꯅꯔꯤꯕꯅꯤ ꯀꯣ ꯗꯥ ꯐꯖꯩ ꯈꯣꯠꯂꯦ ꯁꯥꯇ꯭ꯔꯤ ꯅꯕꯨꯛꯇ ꯉꯥꯎꯁꯤꯜꯂꯛꯇꯅ
ꯎꯝ ꯎꯝ ꯆꯍꯤ ꯀꯨꯟꯅꯤꯊꯣꯏꯁꯦ ꯆꯍꯤ ꯀꯨꯟꯅꯤꯊꯣꯏꯁꯦ ꯁꯥꯇ꯭ꯔꯤꯅ ꯉꯧꯁꯜꯂꯛꯑꯕ
ꯉꯥꯎꯔꯛꯏꯅꯤꯅꯦꯍꯦ
ꯎꯝ
ꯂꯥꯏ ꯂꯥꯏꯔꯤꯛꯇꯨ ꯍꯩꯖꯜꯂꯕꯅꯤꯅ ꯀꯣ ꯆꯍꯤꯒ ꯆꯥꯟꯅꯥꯗꯅꯥ꯫ ꯃꯍꯩꯒꯤ ꯊꯥꯛꯇꯣ ꯑꯥ ꯌꯧꯈ꯭ꯔꯦꯗꯅ
ꯏꯃꯥꯏꯄꯦꯝꯃꯥ ꯅꯥꯀꯣꯡ ꯏ ꯇꯥꯗꯣꯔꯦ ꯑꯗꯩꯗꯤ
ꯑꯗꯨꯗꯒꯤꯗꯤ ꯑꯉꯥꯡ ꯂꯥꯏꯔꯤꯛ ꯇꯥꯛ ꯆꯠꯄꯗ ꯀꯣ ꯏꯁ
ꯎꯝ
ꯃꯦꯁꯦꯁ ꯊꯥꯔꯛꯈꯤꯕꯁꯤꯅ ꯑꯗꯣ ꯑꯇꯣꯞꯄ ꯑꯣꯖꯥꯈꯩ ꯆꯠꯂꯤꯌꯦ ꯁꯥꯔ ꯑꯃ ꯃꯁꯛ ꯐꯖꯕ ꯁꯄꯦꯛ ꯎꯞꯄꯗꯣ ꯂꯥꯛꯑꯔꯣꯏꯗ꯭ꯔꯥ ꯑꯁ ꯃꯥꯅ ꯇꯥꯛꯄ ꯂꯥꯏꯔꯤꯛꯇꯨ ꯅꯨꯡꯉꯥꯏꯕꯅꯤꯗ ꯍꯥꯏꯌꯦ
ꯎꯝ
ꯑꯩꯇ ꯁꯣꯟꯅꯍꯧꯔꯦ ꯍꯥꯏꯔꯤꯁꯤꯅꯦ
ꯎꯝ ꯍ
ꯑꯃ
ꯍꯣꯏ ꯍꯣꯏ ꯍꯣꯏ
ꯑꯦꯝ ꯌꯨꯒꯤ ꯀꯥꯡꯒꯨ ꯑꯃ ꯆꯠꯂꯦꯀꯣ ꯑꯦꯝ ꯌꯨ ꯅꯠꯇꯕ ꯏꯕꯣꯇꯣꯝꯕꯤꯒꯤ ꯀꯥꯡꯒꯨꯅ ꯕꯦꯠ ꯇꯝꯕꯗꯣ ꯈꯪꯕ꯭ꯔꯥ ꯑꯩꯈꯣꯏꯅ ꯆꯠꯂꯤ ꯁ꯭ꯀꯨꯜꯗꯨꯁꯨ ꯂꯥꯛꯑꯦꯕ ꯃꯣꯏꯗꯣ ꯑꯗꯨꯢ ꯏꯕꯣ ꯇꯣꯝꯕꯤꯒꯤ ꯀꯥꯡꯒꯨꯗꯣ ꯃꯁꯛ ꯑꯝꯇ ꯐꯖꯕ ꯌꯥꯎꯗꯕꯅꯤꯕ ꯅꯨꯄꯤꯗꯩ ꯅꯨꯄꯥꯗꯒꯤ ꯅꯨꯡ ꯃꯟ ꯉꯥꯛꯇꯅꯦꯕ
ꯎꯝ
ꯑ ꯏꯕꯣꯇꯣꯝꯕꯤ ꯀꯥꯡꯒꯨꯅ ꯍꯧꯖꯤꯛ ꯍꯥꯏ ꯍꯥꯏꯖꯤꯅꯤ ꯑꯦꯝ ꯌꯨꯒꯤ ꯁꯥꯔ ꯑꯃ ꯂꯥꯛꯄꯗꯣ ꯂꯥꯏꯔꯤꯛꯁꯨ ꯇꯥꯛꯄ ꯅꯨꯡꯉꯥꯏ ꯃꯁꯛꯁꯨ ꯐꯖꯩ ꯃꯥꯅ ꯇꯥꯛꯄꯗꯣ ꯇꯨꯝꯅꯤꯡꯗꯦ ꯅ ꯑꯗꯨꯗꯩ ꯅꯍꯥꯟꯁꯨ ꯑꯩꯈꯣꯏ ꯐꯥꯏꯅꯦꯜ ꯇꯥꯛ ꯆꯠꯄꯗꯣ ꯑꯗꯨꯗ ꯏꯟꯇꯔꯚꯤꯌꯨ ꯂꯧꯔꯤꯕ ꯑꯣꯖꯥꯗꯣ
ꯎꯝ
ꯑꯗꯨꯅꯐꯥꯎꯗ ꯑꯁ ꯃꯥꯗꯤ ꯂꯥꯏꯔꯤꯛ ꯇꯥꯛꯄ ꯌꯥꯝ ꯍꯩ ꯈꯣꯠꯂꯤ ꯊꯥꯒꯠꯂꯝꯗꯅ ꯆꯥꯝꯃ ꯌꯥꯡꯈꯩꯒꯤ ꯃꯅꯨꯡꯗ ꯆꯥꯝꯃꯅꯤꯐꯨ ꯐꯪꯉꯤ ꯀꯩꯅꯣ
ꯎꯝ ꯍꯣꯏ ꯍꯣꯏ ꯍꯣꯏ
ꯈꯪꯗꯦꯗ ꯂꯥꯏꯅ ꯄꯤꯊꯣꯔꯛꯄꯁꯦ ꯃꯁꯥꯒꯤ ꯐꯖꯔꯣ ꯍꯩꯁꯨ ꯍꯩꯖꯜꯂꯣꯅ ꯇꯧꯔꯛꯑ ꯃꯥꯜꯂꯦ
ꯑꯣ ꯀꯩꯝ ꯍꯩꯍꯧꯗꯕ ꯑꯩꯈꯣꯏꯗꯤ ꯇꯥꯔꯒ ꯋꯥꯟꯊꯗꯣꯔꯤꯍꯦ
ꯍꯣꯠꯅꯕ ꯀꯜꯂꯣ
ꯀꯜꯂꯣ ꯀꯦꯝ ꯍꯩꯍꯧꯗꯕ ꯑꯩꯈꯣꯏꯗꯤ ꯋꯥꯟꯊꯗꯣꯔꯦ ꯋꯥꯟꯊꯗꯣꯔꯦ
ꯎꯝ ꯍꯣꯠꯅꯕꯗ ꯀꯜꯂꯣ ꯃꯇꯝꯗꯨꯗ ꯅꯪꯒꯤ ꯃꯤ ꯋꯥꯠꯂꯣꯏꯌꯦ ꯅꯁꯥꯅ ꯅꯁꯥꯕꯨ ꯊꯥꯖꯧ ꯀꯩ ꯏꯟꯖꯥꯡ ꯆꯥꯔꯕ ꯂꯩꯁꯥꯕꯤ ꯑꯔꯤꯕꯤ
ꯑꯗꯩꯗꯤ ꯆꯩꯇꯞ ꯂꯥꯛꯑꯅꯤ ꯑꯩꯅ ꯆꯩ ꯆꯩꯖꯦ
ꯀꯩ ꯏꯟꯖꯥꯡ ꯆꯥꯒꯦ ꯍꯥꯏꯔꯒ ꯆꯩ ꯂꯥꯛꯑꯅꯤ ꯖꯤꯕꯨ ꯀꯩꯅꯣ ꯀꯩ ꯆꯥꯅꯔꯤꯒꯦ
ꯀꯩ ꯏꯟꯖꯥꯡ ꯆꯥꯒꯦ ꯍꯥꯏꯗ꯭ꯔꯤꯉꯩ ꯃꯃꯥꯡꯒꯤ ꯋꯥꯍꯩꯗꯨ ꯌꯥꯝꯅ ꯇꯥꯅꯤꯡꯗꯕ ꯍꯥꯏ
ꯅꯪꯖꯦ ꯅꯧꯔꯤ ꯍꯥꯏꯒꯦ ꯍꯥꯏꯔꯕ ꯆꯍꯤ ꯀꯨꯟ ꯀꯨꯟꯊ꯭ꯔꯥ ꯁꯨꯔꯛ ꯇꯣꯔꯕ ꯈꯨ ꯅꯪ ꯈꯨꯅꯤꯡ ꯈꯨ ꯀꯩꯅꯣꯒꯤ ꯈꯨꯖꯦꯡꯒꯤ ꯈꯨꯃꯨꯗꯣ ꯑꯃꯨꯛꯇ ꯌꯦꯡꯉꯣ ꯃꯨꯕ꯭ꯔꯥ ꯃꯨꯗꯕ꯭ꯔꯥ
ꯍꯣ ꯅꯪ ꯃꯨꯔꯕꯣꯏ ꯌꯦ
ꯑꯩꯈꯣꯏꯗꯤ ꯃꯨꯗꯦ ꯏꯕꯦꯝꯃ ꯂꯪꯇ꯭ꯔꯤꯛ ꯂꯪꯉꯤ ꯄꯤꯡ ꯃꯆꯨꯕꯨ ꯆꯪꯏ
ꯎꯝ ꯎꯟ ꯌꯥꯔꯦ ꯌꯥꯔꯦ ꯋꯥꯔꯦ ꯇꯥꯕꯗ ꯋꯥꯟꯊꯗꯣꯔꯦ ꯑꯩ
ꯅꯨꯄꯤ ꯃꯌꯥꯝꯅꯕꯨ ꯉꯥꯎꯅꯔꯤꯃꯤ ꯅꯪ ꯈꯨꯃꯨꯖꯦ ꯐꯖꯒ꯭ꯔꯦꯗ ꯄꯤꯡ ꯃꯆꯨꯒ ꯇꯥꯏꯌꯦꯅ ꯉꯧꯔꯣꯛ ꯍꯦꯛ ꯉꯧꯔ
ꯋꯣꯏ ꯑꯩ ꯀꯃꯥꯏꯅ ꯇꯧꯅꯤ ꯑꯩ ꯑꯩ ꯐꯣꯟꯁꯦ ꯊꯝꯍꯧꯕꯅ ꯐꯗꯧ ꯃꯥꯜꯂꯦ ꯑꯩ ꯁꯨꯝ ꯇꯥꯅꯤꯡꯉꯛꯇ꯭ꯔꯦ
ꯍꯥꯏꯌꯨꯅꯦ ꯍꯥꯏ
ꯏꯁꯥ ꯏꯁꯥꯖꯦ ꯏꯁꯥ ꯊꯥꯒꯠꯂꯒ ꯑ ꯀꯔꯤ ꯀꯥꯆꯤꯡ ꯀꯣꯌꯥ ꯌꯧꯒꯩ ꯊꯥꯒꯠꯂꯦ ꯐꯤꯕꯝꯗꯨ ꯇꯧ ꯂꯩꯔꯦꯃꯤ
ꯑꯗꯣ ꯅꯪ ꯑꯩ ꯈꯣꯡ ꯎꯗ꯭ꯔꯤꯕ ꯍꯥꯏꯕ
ꯎꯗꯦ ꯎꯗꯦ
ꯎꯝ ꯂꯋꯥꯏ ꯅꯨꯨꯄꯤꯅꯤꯅ ꯐꯖꯕꯁꯨ ꯎꯔꯝꯃꯣꯏ
ꯍꯣꯏ ꯍꯣꯏ ꯁꯍꯔꯅꯤꯅ ꯅꯣꯏꯗꯤ
ꯎ ꯍꯥ ꯍꯥ
ꯍꯣꯏ ꯍꯣꯏ ꯁꯍꯔꯒꯤ ꯕꯥꯕꯨ ꯕꯥꯕꯨ ꯁꯥꯍꯦꯕ ꯏꯕꯨꯡꯉꯣ ꯏꯕꯨꯡꯉꯣ ꯁꯥꯍꯦꯕ ꯄꯨ
ꯑꯩꯈꯣꯏꯗꯤ ꯃꯦꯝ ꯁꯥꯍꯦꯕꯁꯨ ꯑꯣꯏꯍꯧꯗ꯭ꯔꯦ
ꯅꯪ ꯁ꯭ꯀꯨꯜ ꯑꯃ ꯄꯨꯔꯝꯕꯗꯣ ꯀꯃꯥꯏ ꯇꯧꯔꯦ
ꯂꯣꯏꯔꯦꯗ ꯍꯣꯏ ꯑꯦꯛꯖꯥꯝꯕꯧꯇꯪ ꯗꯪ ꯇꯥꯛꯄꯩꯅꯤ ꯍꯥꯐ ꯌꯥꯔꯂꯤ ꯑꯦꯛꯖꯥꯝꯕꯧꯇꯪ ꯇꯥꯛꯄꯒꯤꯅꯦꯕ
ꯃꯁꯛ ꯐꯖꯔꯝꯃꯣꯏꯌꯦ ꯃꯤꯁ ꯇꯣꯑꯣ ꯑꯗꯨꯅꯅꯦ ꯁꯥꯇ꯭ꯔ ꯃꯌꯥꯝꯅ ꯀꯝꯄ꯭ꯂꯦꯟ ꯌꯥꯝ ꯇꯧꯔꯛꯅꯦꯕ ꯑꯁ ꯑꯗꯨ ꯃꯤꯁꯇꯣ ꯌꯥꯝ ꯍꯥꯡꯒꯜꯂꯤ ꯐꯨꯁꯨ ꯐꯨꯒꯜꯂꯤ ꯅꯪꯃ ꯊꯥꯕꯤꯔꯛꯑꯅꯨ ꯃꯁꯛ ꯅꯥ ꯊꯤꯔꯤꯕꯅ ꯍꯥꯏꯔꯝꯃꯅꯤ
ꯎꯝ ꯍꯥꯏꯌꯦ ꯍꯥꯏꯌꯦ ꯑꯈꯣꯏꯗꯤ ꯁꯛꯁꯨ ꯊꯤꯌꯦ ꯏꯁꯧꯅ ꯏꯁꯧ ꯂꯥꯡꯉꯤꯕ
ꯎꯝ
ꯐꯨꯅ ꯐꯨꯒꯜꯂꯤꯕꯅ ꯑꯗꯨꯗꯨꯅꯅꯦ ꯑꯃꯨꯛ ꯍꯜꯂꯒ ꯑꯃꯨꯛ ꯍꯥꯞ ꯌꯥꯅꯤ ꯣꯛꯇꯥꯛ ꯍꯏꯗꯣ
ꯑꯗꯨꯗꯤ ꯁꯨꯝ ꯅꯪꯒꯤ ꯄꯩꯁꯥꯗꯣ ꯁꯥꯕ ꯌꯥꯅꯕꯅ ꯀꯩꯅꯣ ꯇꯧꯔꯒ ꯑꯣꯏꯔꯝꯒꯅꯤꯗ ꯍꯦꯟꯅ ꯌꯥꯝꯅ ꯊꯣꯏꯅꯗꯤ ꯈꯟꯖꯜꯂꯨꯅꯨ
ꯍꯣꯏ ꯍꯣꯏ
ꯕꯥ ꯐꯔ ꯕꯨꯠꯊꯣꯛꯑꯦꯗꯣ ꯑꯗꯨ ꯇꯧꯅꯦꯕ
ꯌꯥꯝ ꯋꯥꯏ ꯌꯥꯝ ꯋꯥꯏ ꯃꯤꯁꯤꯡꯁꯦ ꯄꯩꯁꯥ ꯊꯥꯒꯠꯄꯗ ꯑ ꯌꯥꯎꯩ ꯊꯥꯒꯠꯂꯥꯎꯑꯣ ꯊꯥꯔꯛꯄꯗ ꯈ꯭ꯋꯥꯡꯊꯩꯝꯗ
ꯎꯝ ꯀꯤꯟꯖꯥꯡ ꯆꯥꯒꯦ
ꯆꯥꯅꯤꯡꯕ ꯍꯦꯟꯖꯥꯡ ꯆꯥꯏ
ꯏꯟꯖꯥꯡꯕꯨ ꯍꯥꯏꯕ ꯇꯟꯖꯜꯂꯛꯑꯕ ꯅꯪꯕꯣ
ꯋꯥꯁꯤꯜꯂꯛꯑꯦ ꯁꯨꯝ ꯍꯥꯏꯗꯤ ꯑꯩꯈꯣꯏꯗꯤ ꯍꯥꯏꯔꯨ ꯍꯥꯏꯔꯨꯕꯗ ꯀꯩꯅꯣ ꯇꯧꯕꯅꯤꯅ ꯍꯥꯏꯅꯤꯡꯉꯛꯇ꯭ꯔꯦꯅꯦ
ꯍꯥꯏꯔꯨ ꯍꯥꯏꯔꯨꯒꯦ ꯀꯩꯗꯧꯋꯦꯕ
ꯑꯩꯈꯣꯏꯗꯤ ꯍꯥꯏꯔꯨ ꯍꯥꯏꯔꯨꯕꯗ ꯑꯇꯣꯟꯕ ꯖꯥꯇꯤꯗ ꯄꯣꯛꯄ ꯃꯤꯒꯤ ꯇꯥꯏꯞꯇ ꯈꯟꯅꯔꯛꯄꯁꯤꯗꯀꯣ꯫
ꯌꯦꯟꯖꯥꯡꯕꯨ ꯍꯥꯏꯅꯤꯡꯉꯛꯇ꯭ꯔꯦꯕ
ꯀꯃꯥꯏꯅ ꯈꯜꯂꯒꯦ ꯍꯥꯏꯁꯦ ꯅꯪꯅ ꯑꯚꯞ ꯐꯕ ꯑꯣꯏꯔꯝꯅꯦ
ꯍꯣꯏ ꯍꯣꯏ ꯑꯩꯅ ꯕꯥꯞ ꯐꯕꯅꯔ ꯀꯔꯤꯅꯣ
ꯃꯁꯛ ꯊꯤꯕꯁ ꯏꯟꯖꯥꯡ ꯑꯍꯥꯎꯗꯕꯁꯨ ꯆꯥꯏꯅ ꯍꯥꯏꯅꯤꯅ ꯄꯥꯈꯠꯂꯤꯔꯣ
ꯀꯥꯈꯠꯇꯦ ꯄꯥꯈꯠꯇꯦ ꯍꯥꯏꯅꯤꯡꯉꯛꯇ꯭ꯔꯕ ꯁꯣꯡ ꯋꯥꯁꯜꯂꯛꯑꯕ
ꯍꯧꯔꯣ ꯃꯔꯨ ꯏꯟꯖꯥꯡꯗꯣ ꯈꯪꯉꯦ
ꯑ ꯂꯥꯛꯕꯨꯗꯤ ꯍꯥꯎꯇꯦ ꯑꯩꯈꯣꯏꯗꯤ ꯂꯋꯥꯏ ꯃꯆꯥꯅꯤꯅ ꯂꯋꯥꯏ ꯍꯦꯟꯖ ꯆꯥꯏ ꯁꯥꯏꯌꯦꯦ ꯕꯥꯕꯨꯗꯤ ꯀꯔꯤ ꯍꯦꯟꯖꯥꯡ ꯆꯥꯕꯤꯕ
ꯑꯗꯨ ꯌꯥꯝ ꯄꯟꯖꯜꯂꯛꯄꯅꯣ ꯌꯥꯗꯕꯅꯦ ꯅꯪ ꯉꯥꯎꯔꯛꯀꯅꯨꯀꯣ ꯚꯥꯞ ꯇꯥꯎ
ꯉꯥꯎꯕ ꯉꯥꯎꯗꯕ ꯀꯩꯅꯣꯅꯦ ꯍꯦꯛꯦꯛ ꯄꯟ ꯂꯣꯏꯈ꯭ꯔꯒ ꯄꯟ ꯌꯥꯗꯦ
ꯑꯗꯣ ꯁꯣꯏꯈꯤꯕꯅꯤ ꯑꯩꯁꯨ ꯐꯠ ꯂꯥꯡ ꯐꯥꯏꯗꯣꯛꯎꯗ꯭ꯔꯣ
ꯌꯥꯔꯦ ꯌꯥꯔꯦ ꯈꯪꯉꯦ ꯈꯪꯉꯦ ꯒꯨꯟ
ꯈꯪꯝ ꯈꯪꯅꯤꯩꯅ ꯂꯩꯁꯥꯕꯤ ꯑꯔꯤꯒꯤ ꯉꯥꯎꯔꯛꯄꯒꯤ
ꯉꯥꯎꯒꯦ ꯉꯥꯎꯋꯦ
ꯅꯣꯏ ꯏꯃꯥꯗꯣ ꯑꯗꯨꯗ ꯍꯥꯏꯌꯣ ꯑꯩ ꯌꯨꯝꯗ ꯑꯗꯨꯝ ꯂꯩꯌꯣ ꯍꯥꯏꯕ꯭ꯔꯅ
ꯂꯥꯏꯔꯅꯤ ꯌꯥꯏꯕꯨꯗꯤ ꯌꯨꯝꯗꯗ
ꯑꯁ ꯃꯤ ꯂꯩꯀꯥꯏꯅ ꯐꯅ ꯉꯥꯡꯅꯔꯅꯤꯍꯦ ꯑꯗꯨꯗꯤ
ꯉꯥꯡꯅꯗ꯭ꯔꯒꯅ ꯑꯩꯈꯣꯏꯒꯨꯝꯕ ꯂꯩꯕꯩ ꯅꯠꯇ꯭ꯔꯣ ꯃꯣꯢ ꯉꯥꯡꯅ ꯐꯪꯉꯤꯗꯣ
ꯉꯥꯡꯅꯕꯁ ꯍꯌꯦꯡꯋꯥꯏ ꯀꯩꯅꯣꯗ ꯁꯔꯒꯗ ꯂꯧꯗꯦ ꯍꯥꯏꯕꯅꯤꯀꯣ
ꯑꯁ ꯂꯧꯗ꯭ꯔꯁꯨ ꯌꯥꯔꯦ ꯅꯣꯔꯣꯛꯄꯨ ꯆꯪꯒꯦꯔꯥ ꯀꯩꯅꯣ ꯆꯪꯉ ꯂꯣꯏꯔꯦ
ꯎ
ꯑꯦꯕ꯭ꯔꯤꯊꯤꯡ ꯏꯁ ꯐꯥꯏꯅ
ꯃꯤꯗꯤ ꯏꯪꯂꯤꯁꯀ ꯌꯥꯝ ꯂꯣꯜꯂꯤꯍꯦ ꯑꯪꯒ꯭ꯔꯦꯖꯤꯗ
ꯑꯧ ꯁꯥꯍꯦ ꯕꯥꯕꯨꯡ ꯑꯃꯒ ꯋꯥꯔꯤ ꯁꯥꯟꯅꯕꯁꯤꯗ ꯑꯩꯍꯦ ꯁꯣꯏꯗꯅ ꯌꯥꯎꯊꯣꯛꯈ꯭ꯔꯦ
ꯎꯝ ꯀꯣꯂꯦꯖ ꯇꯝꯃꯤꯉꯩ ꯃꯇꯝꯗ ꯅꯨꯡꯁꯤꯗ꯭ꯔꯥ
ꯈꯪꯗꯦꯗ ꯑꯩꯈꯣꯏ ꯀꯣꯂꯦꯖꯀ ꯈꯪꯉꯛꯇꯦꯗ ꯑꯩꯈꯣꯏ ꯀꯣꯂꯦꯖꯀ ꯀꯥꯔꯛꯇꯦ ꯁꯥꯏꯦ ꯕꯥꯕꯣꯛ ꯍꯣꯏꯗꯤ ꯌꯥꯝ ꯀꯥꯔꯛꯄꯅꯦ
ꯑꯁ ꯆꯨꯝꯃꯤꯅꯦ ꯅꯪꯗꯣ ꯀꯣꯂꯦꯖ ꯀꯥꯎ ꯍꯥꯏꯔꯒ ꯑ ꯎ ꯃꯈꯣꯡꯗ ꯈꯔ ꯐꯝ ꯅꯣꯛꯇꯅ ꯅꯌꯥ ꯍꯤꯒꯠꯇꯅ ꯅꯃꯥꯟꯅꯕꯤ ꯑꯈꯠꯄꯤ ꯈꯔꯒ ꯇꯧ ꯂꯩꯈꯤꯕꯅꯤ ꯃꯇꯝꯗꯣ
ꯑꯩꯈꯣꯏꯗꯤ ꯀꯣꯂꯦꯖ ꯀꯥꯖꯔꯛꯇꯦ
ꯎꯝ ꯁꯣꯏꯗꯅ ꯏꯃꯥꯟꯅꯕ ꯑꯐꯕ ꯑꯃꯁꯝꯨ ꯐꯪꯈ꯭ꯔꯦ ꯅꯪ ꯇꯧꯕ
ꯍꯣꯏ ꯍꯣꯏ ꯀꯩꯅꯣ ꯇꯧꯔꯛꯑꯅꯤꯗꯣ ꯎꯝꯝ ꯌꯥꯝ ꯅꯨꯡꯉꯥꯏꯅꯗꯦ ꯀꯥꯏꯅ ꯊꯣꯛꯣꯛꯈꯅꯤ ꯃꯤꯁꯤꯡꯁꯦ ꯌꯥꯝꯅ ꯅꯨꯡꯉꯥꯏꯅꯗ꯭ꯔꯦꯕ ꯑꯩꯒ ꯈꯪꯅꯕꯗꯨꯗ
ꯐꯕꯅꯦꯍꯦ ꯅꯪ ꯅꯨꯄꯥꯗꯣ
ꯐꯔꯁꯨ ꯀꯩꯅꯣ ꯐꯔꯁꯨ
ꯑꯁ ꯑꯩꯈꯣꯏꯅ ꯎꯕꯗꯗꯤ ꯅꯛꯅꯪ ꯍꯥꯏꯔꯤꯉꯩꯗꯒꯤ ꯆꯠꯄ ꯑꯣꯏꯅ ꯎꯏꯗ
ꯈꯔꯁꯨ ꯌꯥꯔꯛ ꯄꯣꯠ ꯑꯃ ꯍꯥꯏꯕ ꯄꯣꯠ ꯄꯣꯠ ꯍꯣꯏ ꯄꯣꯠ ꯑꯇꯩꯗꯨꯗꯤ ꯌꯦꯟꯅꯔꯒ ꯆꯥꯕ ꯌꯥꯔꯝꯅꯤꯕꯀꯣ ꯑꯗꯨꯒꯨꯝꯕꯗꯨꯗꯤ ꯌꯦꯟꯅꯔꯒ ꯆꯥꯕ ꯌꯥꯗꯕꯅꯤꯅꯀꯣ ꯌꯦꯟꯅꯗꯧ ꯁꯛꯄꯨꯗꯤ ꯀꯩꯗꯧꯔꯅꯤ ꯁꯤꯡꯒꯜ ꯂꯥꯛ ꯑ ꯆꯪꯉꯅ ꯐꯩ
ꯌꯦꯟꯅꯕ ꯍꯥꯏꯁꯦ ꯀꯩꯅꯣ ꯑꯩ ꯚꯞ ꯇꯥꯗ꯭ꯦ ꯅ ꯑꯉꯥꯡꯉꯒꯤ ꯋꯥꯔꯤꯦ ꯀꯣꯗ ꯄꯨꯁꯜꯂꯤꯅ ꯭ꯌꯥꯟ ꯇꯥꯗ꯭ꯔꯦ ꯑꯝꯇ ꯑꯦꯛꯁꯄ꯭ꯂꯦꯟ ꯇꯧꯕ ꯄꯣꯠ ꯑꯃ ꯌꯦꯟꯅꯔ ꯆꯥꯕ ꯍꯥꯏꯁꯤꯅ ꯀꯃꯥꯏꯅ ꯍꯥꯏꯅꯣ
ꯑꯆꯥꯄꯣꯠꯤ ꯌꯦꯟꯅꯔ ꯆꯥꯏ ꯃꯤꯗꯤ ꯌꯦꯟꯅꯔꯒ ꯆꯥꯕ ꯌꯥꯗꯦ
ꯃ ꯅꯪ ꯈꯪꯅꯏ ꯅꯨꯄꯥꯗꯨ ꯀꯅꯥꯒ ꯌꯦꯟꯅꯗꯣꯔꯤꯒꯦ ꯑꯃꯨꯛ
ꯑꯁ ꯂꯩꯌꯦ ꯂꯩꯌꯦ ꯌꯥꯝꯅ ꯑꯩ ꯑꯩꯁꯦ ꯀꯩ ꯍꯥꯏꯅꯤ ꯃꯣꯏ ꯋꯥꯈꯜꯗ ꯑꯩꯁꯦ ꯊꯥꯛ ꯌꯥꯝ ꯅꯦꯝꯕ ꯃꯤꯒꯤ ꯇꯥꯏꯞꯇ ꯈꯜꯂꯦꯕ ꯑꯗꯨꯗꯨꯅ ꯑꯋꯥꯡꯕ ꯊꯤꯖꯈꯤꯗꯅꯨꯕ
ꯑꯣ ꯅꯪ ꯁꯥꯏꯃꯛꯅ ꯑꯗꯨꯃꯥꯏꯅ ꯇꯧꯔꯛꯄ꯭ꯔꯥ ꯍꯥꯏꯁꯦ
ꯎꯝ ꯎꯝ ꯎꯝ
ꯁꯨ ꯐꯠꯇꯦ ꯃꯥꯁꯨꯣ ꯑꯩꯈꯣꯏꯗꯤ ꯌꯥꯝ ꯐꯋꯦꯅ ꯈꯟꯕꯅꯦ ꯐꯗꯤ ꯌꯥꯝ ꯐꯕ꯭ꯔꯤꯗ ꯅꯪꯅ ꯋꯥꯍꯩ ꯋꯥꯇꯥ ꯁꯣꯏꯗ ꯌꯧꯔꯝꯒꯅꯤ
ꯁꯣꯏꯣꯏꯕ ꯁꯣꯏꯗꯕ ꯀꯔꯤꯅꯣ ꯁꯣꯏꯈꯤꯕ ꯂꯩꯇꯦ ꯈꯣꯠ ꯇꯧꯔꯛꯑꯀꯥꯟꯗ ꯈꯛꯇꯅꯤ ꯍꯥꯏꯗꯤ ꯑꯩꯅ ꯋꯥ ꯉꯥꯡꯕ ꯀꯥꯏꯁꯤꯗꯤ ꯁꯣꯏꯅꯔꯛꯑꯀꯥꯟ ꯈꯛꯇꯅꯦ ꯉꯥꯡꯉꯤꯁꯦ
ꯑꯣ ꯃꯤ ꯑꯄꯤꯛꯄ ꯂꯥꯏꯔꯨꯅꯨ ꯍꯩ ꯑꯄꯤꯛꯄ ꯁꯤꯟꯕꯅꯤ ꯍꯥꯏꯕꯒꯨꯝꯕꯅꯤ ꯅꯪꯗꯣ ꯑ ꯅꯪ ꯄꯤꯛꯅ ꯄꯤꯁꯜꯂꯨꯗꯨꯒ ꯑꯃꯨꯛ ꯍꯥꯏꯗꯤ ꯁꯥꯎꯅꯤꯡꯕ ꯈꯣꯠꯅꯤꯡꯕ ꯂꯩꯔꯁꯨꯗꯧꯗꯧ ꯍꯦꯛꯇ ꯍꯩꯗꯅ ꯇꯥꯁꯟꯗꯅ ꯄꯨꯛꯅꯤꯡꯗ ꯊꯝꯃꯝꯒꯅꯦꯕ ꯑꯗꯨꯒꯨꯝꯕ ꯇꯧꯔꯝꯒꯅꯦꯕ ꯈꯔ ꯅꯪꯅ ꯑꯗꯨ ꯑꯗꯨꯒꯨꯝꯕ ꯌꯥꯗꯕꯅꯦꯕ
ꯇꯧꯒꯦꯔꯥ ꯇꯧꯔꯣꯏꯔꯥ
ꯅꯨꯃꯤꯠ ꯅꯨꯄꯥꯗꯤ ꯗꯣꯡ ꯗꯣꯡ ꯃꯕꯨ ꯃꯕꯨꯛꯇꯤ ꯌꯥꯝ ꯐꯕꯅꯦꯕꯀꯣ ꯑꯗꯨꯒ ꯣꯡ ꯣꯡꯗꯤ ꯉꯥꯡꯕꯅꯦ ꯃꯥ ꯁꯥꯎꯔꯛꯑꯗꯤ ꯑꯗꯣ ꯐꯗꯤ-ꯐꯕꯗꯤ ꯀꯔꯤꯝ ꯃꯕꯨꯀꯅꯤꯡꯗ ꯂꯩꯔꯝꯃꯣꯏꯗꯣꯏꯅꯦꯗꯣ ꯑꯩꯈꯣꯏꯗꯤ ꯀꯨꯏꯅ ꯁꯥꯡꯅ ꯂꯣꯏꯅꯔꯝꯅꯤꯅ ꯈꯪꯉꯦ ꯃꯣꯏ ꯃꯌꯨꯝꯗ ꯆꯥꯛ ꯆꯥꯗꯅ ꯃꯃꯥꯅꯒ ꯃꯣꯏ ꯃꯃꯥꯖꯨꯅꯦ ꯁꯥꯎꯕꯗꯤ ꯌꯥꯝ ꯊꯨꯕꯅꯦꯕ ꯇ ꯇꯇ ꯉꯥꯡꯊꯠꯂꯛꯇꯣꯏꯅꯤ ꯁꯥꯎꯔꯤꯉꯩꯗꯗꯤ ꯃꯤꯒꯤ ꯊꯝꯃꯣꯏ ꯄꯥꯅꯕ ꯆꯥꯅꯕ ꯍꯥꯏꯗꯤ ꯑꯆꯨꯝꯕꯗ ꯉꯥꯡꯉꯛꯄꯅꯤꯅꯀꯣ ꯄꯤꯗꯣ ꯊꯕꯣꯏ ꯊꯤꯠꯂꯅꯤ ꯑꯗꯨ ꯃꯕꯨꯡꯗ ꯃꯤꯗꯨꯅ ꯐꯠꯇꯅ ꯈꯜꯍꯧꯗꯣꯏꯅꯦꯕ ꯑꯗꯨꯒ ꯃꯣꯏ ꯃꯃꯥꯗꯨꯅꯗꯤ ꯑꯗꯨꯝ ꯑꯐꯕ ꯈꯟꯈꯤꯗꯣꯏꯅꯦꯕ ꯑꯗꯨꯃꯥꯏꯅ ꯇꯧꯕꯅꯦꯕ ꯑꯗꯨ ꯈꯜꯂꯒꯈ ꯁꯨꯝ ꯂꯧ ꯇꯧꯅꯨꯅꯦ ꯅꯣꯏ ꯑꯗꯨꯒꯨꯝꯕꯗꯨꯗꯤ ꯐꯠꯇꯦꯅꯦ ꯍꯥꯏꯅꯤꯡꯕꯗ ꯀꯩꯗ ꯁꯣꯏꯔꯤ ꯀꯗꯥꯏꯗ ꯁꯣꯏꯔꯤ ꯑꯗꯣ ꯇꯥꯊꯣꯛ ꯇꯥꯁꯤꯟ ꯇꯧꯅꯧꯅꯦ
ꯈꯪꯗꯕ ꯃꯤꯅ ꯈꯪꯉꯛꯇ꯭ꯔꯒꯕꯨ ꯀꯗꯥꯏꯗ ꯇꯥꯊꯣꯛ ꯇꯥꯁꯤꯟ ꯇꯧꯅꯗꯣꯏꯅꯣ
ꯈꯪꯗꯕ ꯃꯤꯅꯌꯦ ꯃꯤ ꯄꯨꯝꯅꯃꯛ ꯈꯪꯕ ꯈꯪꯗꯕ ꯑꯗꯨꯗꯤ ꯅꯪꯒꯤꯗꯨꯗꯤ ꯋꯥꯈꯟꯗꯨꯗꯤ ꯌꯥꯗ꯭ꯔꯦꯗ ꯍꯥꯏꯒꯗꯕꯅꯦ ꯑꯦ ꯑꯩ ꯁꯨꯃꯥꯏ-ꯁꯨꯃꯥꯏꯅ ꯇꯧꯔꯦ ꯁꯨꯃꯥꯏ-ꯁꯨꯃꯥꯏꯅ ꯇꯧꯔꯦ ꯅꯪ